ꯌꯥ ꯇꯥꯏꯌꯦ
ꯀꯔꯝ ꯀꯔꯝ ꯄꯥꯜꯂꯤꯃꯣ
ꯑꯥ ꯅꯨꯡꯉꯥꯏꯅ ꯑꯗꯨꯝ ꯂꯩꯔꯤ ꯍꯧꯖꯤꯛꯁꯨ ꯅꯨꯡꯉꯥꯏꯅ ꯇꯨꯝꯃꯤ
ꯅꯨꯡꯉꯥꯏꯅ ꯇꯨꯃꯤ ꯅꯨꯡꯉꯥꯏꯅ ꯂꯩꯒꯗꯕꯅꯤ ꯏꯇꯥꯎ
ꯑꯁ ꯅꯨꯡꯉꯥꯏꯕ ꯍꯥꯏꯕꯁꯦ ꯍꯤꯡꯕꯗ ꯆꯪꯗꯕ ꯌꯥꯗ꯭ꯔꯕ ꯈ꯭ꯋꯥꯏꯗꯒꯤ ꯃꯔꯨꯑꯣꯏꯕ ꯄꯣꯠꯁꯦ
ꯃꯥꯅꯦ ꯆꯪꯕꯗ ꯄꯩꯁꯥ ꯄꯥꯏꯕ ꯄꯥꯏꯗꯕꯅ ꯇꯣꯉꯥꯟꯅ ꯊꯩꯈ꯭ꯔꯒ ꯅꯨꯡꯉꯥꯏꯇꯕꯗꯤ ꯌꯥꯗꯦ
ꯎꯝ ꯉꯁꯤꯁꯤ ꯁꯥꯃꯟꯗꯅ ꯑꯏꯪꯕ ꯊꯛꯆꯜꯂꯨꯨꯔꯦ ꯈꯅꯥ ꯋꯥ ꯍꯥꯏꯁꯦ ꯅꯥꯕ ꯀꯦ ꯇꯛꯆꯜꯂꯤ
ꯑꯩꯁꯨ ꯑꯏꯪꯕ ꯊꯛꯏꯌꯦ ꯏꯇꯥꯎ ꯖꯤꯡ ꯂꯥꯎꯕꯤꯗꯨ ꯑꯣꯏꯅ ꯊꯛꯁꯤꯔꯣ
ꯑꯍ-ꯖꯤꯡꯂꯥꯎꯕꯤ ꯊꯛꯑꯦ ꯖꯤꯡ ꯂꯥꯎꯕꯤ ꯐꯟ ꯊꯛꯑꯦ ꯍꯟꯗꯛꯇꯤ ꯂꯩ-ꯂꯩꯗꯅ ꯄꯩꯁꯥꯒ ꯖꯤꯡ-ꯖꯤꯡ ꯂꯣꯏ ꯆꯠꯈ꯭ꯔꯦ
ꯈꯪꯗꯦꯗ ꯏꯇꯥꯎ ꯄꯨꯟꯁꯤꯁ ꯋꯥꯔꯦ ꯋꯥꯔꯁꯨ ꯍꯥꯏꯅꯤꯡꯇꯦ
ꯎꯝꯍ- ꯋꯥꯔꯦꯒꯗꯤ ꯁꯨꯛꯍꯥꯏ ꯍꯥꯏꯔꯣꯏꯍꯦ ꯃꯤꯅ ꯑꯋꯥꯕꯒ ꯃꯥꯟꯒꯤꯅꯤ
ꯃꯥꯅꯦ ꯃꯤꯅ ꯋꯥꯕ ꯃꯥꯟꯕꯁꯦ ꯎꯁꯤꯠ ꯇꯦꯕ
ꯎꯁꯤꯠꯇꯤꯍꯦ ꯑꯋꯥꯕ ꯃꯤꯕꯨ ꯀꯅꯥꯅ ꯎꯆꯁꯤꯠꯀꯦ
ꯑꯗꯨꯅ ꯋꯥꯗꯦ ꯅꯨꯡꯉꯥꯏꯗ ꯍꯥꯏꯔ ꯂꯩꯗꯣ
ꯏꯤꯁ ꯐꯅ ꯋꯥꯔꯁꯨ ꯈꯣꯏꯗꯤ ꯑꯣ ꯋꯥꯔꯦ ꯁꯨꯛꯍꯥꯏ ꯍꯥꯏꯔꯣꯏ ꯑꯩꯈꯣꯏꯗꯤ ꯅꯨꯡꯉꯥꯏꯃꯤꯅꯤ ꯀꯩꯅꯣ
ꯑꯗꯣ ꯌꯨꯝꯊꯣꯛꯑꯒ ꯍꯦꯛꯇ ꯅꯩꯈꯥꯏꯔꯨꯔꯁꯤꯅꯦ
ꯑꯁ ꯑꯩꯈꯣꯏꯗꯤ ꯅꯩꯕꯤ ꯍꯦꯛ ꯊꯣꯛꯈꯤꯕ ꯅꯨꯃꯤꯠꯇꯩꯕꯨ ꯅꯩꯕꯤ ꯑꯩꯈꯣꯏꯗꯤ
ꯎꯝ ꯑꯩꯁꯨꯅꯦ ꯍꯦꯛ ꯊꯣꯛ ꯅꯨꯃꯤꯠꯇꯒꯤꯅꯦ ꯅꯩꯗꯣꯏꯁꯦ
ꯅꯩꯈꯥꯏꯔꯁꯤꯅꯦ ꯑꯈꯣꯏꯗꯤ
ꯊꯣꯛꯈꯤ ꯅꯨꯃꯤꯠꯇꯩ ꯗꯨꯝ ꯅꯩ ꯍꯧꯔꯗꯣꯅꯦ ꯒꯤꯠꯇꯨ ꯑꯩꯅꯗꯤ ꯑꯃꯗꯤ ꯄꯥꯏꯊꯣꯂꯛꯀꯦ ꯍꯥꯏꯒꯤꯕꯅꯤ
ꯌꯥꯏ ꯄꯥꯏꯊꯣꯛꯈꯤꯕ ꯌꯥꯏ
ꯁꯨꯃꯥꯏꯅ ꯇꯧꯔꯁꯦ ꯏꯕꯥꯅꯤ ꯄꯩꯁꯥ ꯈꯔ ꯈꯥꯒꯠꯅꯔ ꯏꯕꯥꯅꯤꯅ ꯑꯃ ꯂꯩꯔꯁꯦ ꯑꯗꯣ ꯃꯣꯏ ꯃꯈꯩ ꯄꯩꯁꯥ ꯈꯔ ꯄꯨꯊꯣꯛꯑꯒ ꯑꯃ ꯂꯩꯔꯣꯍꯥꯏꯔꯣ
ꯍꯣꯍꯣ‌ ꯍ‌ꯣꯏ
ꯍꯥ
ꯑꯗꯣꯏꯗꯤ ꯑꯅꯤ ꯇꯥꯔꯦꯗꯅ
ꯑꯗꯣꯏꯗꯤ ꯑꯅꯤ ꯇꯥꯔꯦꯗꯅ
ꯑꯗꯩ ꯃꯈꯥꯅ ꯑꯃꯨꯛ ꯑꯉꯧꯕꯅ ꯈꯔ ꯁꯝꯃꯁꯨ
ꯍꯣꯏꯌꯦ ꯀꯩꯅꯣ ꯑꯣꯏ ꯇꯧꯔꯁꯤ ꯀꯩꯅꯣ ꯃꯤꯁꯦ ꯄꯨꯜꯂꯗꯤ ꯀꯅꯥ- ꯀꯅꯥꯅꯣ ꯄꯨꯜꯂꯨꯗꯣꯏꯁꯦ
ꯄꯨꯟꯕ ꯍꯥꯏꯁꯦ ꯂꯤꯌꯣ ꯑꯗꯩ ꯅꯪ-ꯑꯩ ꯑꯗꯩ ꯈꯔ ꯌꯥꯅꯤꯗ ꯑꯅꯤꯅ ꯌꯥꯅꯤꯗ ꯃꯤ ꯀꯩꯁꯨ ꯌꯥꯝ ꯂꯩꯇ꯭ꯔꯕꯅꯤꯗ ꯌꯨꯝꯗ ꯄꯨꯅꯤꯡꯉꯥꯏ
ꯎꯨꯝ
ꯃꯥꯏ-ꯃꯥꯏ ꯂꯣꯏ ꯆꯥꯟꯅꯒ꯭ꯔꯦꯕ
ꯅꯠꯇꯅ ꯀꯛꯆꯤꯡꯗ ꯑꯣꯏꯅ ꯄꯨꯜꯂꯁꯤꯔꯣ
ꯌꯥꯏ-ꯌꯥꯏ ꯀꯛꯆꯤꯡꯗ ꯇꯧꯁꯤ ꯀꯩꯅꯣ ꯇꯨꯔꯦꯜ ꯃꯄꯥꯟꯗ ꯐꯥꯝꯂ ꯇꯨꯔꯦꯟ ꯃꯄꯥꯜꯂ
ꯐ꯭ꯔꯦꯡꯀꯤꯋꯣꯏ ꯐꯥꯝꯗꯨꯗꯤ ꯕꯦꯁꯅꯤ ꯀꯩꯅꯣ
ꯌꯥꯏ-ꯌꯥꯏ ꯇꯧꯁꯤ
ꯀꯣꯛꯉꯥꯡꯁꯨ ꯃꯊꯟ ꯂꯩꯕꯅꯤꯅ ꯃꯥꯗꯣ ꯍꯧꯕꯤꯗ ꯅꯨꯡꯉꯥꯏꯇꯦ ꯑꯩꯗꯤ ꯌꯨꯝꯊꯣꯛꯑꯒ ꯀꯣꯛꯒꯥꯡ ꯄꯨꯜꯂꯨꯗꯣꯏꯅꯤꯅ
ꯑꯣ ꯑꯩꯁꯨ ꯃꯥꯕꯨꯗꯤ ꯃꯁꯤꯡ ꯊꯥꯔꯤꯕꯅꯤꯗ
ꯑꯗꯨꯑꯣꯏꯗꯤ ꯁꯨꯃꯥꯏꯅ ꯇꯧꯔꯁꯤ ꯂꯤꯌꯣ ꯂꯩꯔꯦ ꯅꯪ ꯂꯩꯔꯦ ꯑꯩ ꯂꯩꯔꯦ ꯀꯣꯛꯉꯥꯡ ꯂꯩꯔꯦ ꯐ꯭ꯔꯦꯡꯀꯤ ꯂꯩꯔꯦ ꯑꯗꯒꯤ- ꯕꯤꯍꯥꯔ ꯕꯤꯍꯥꯔꯒꯤ ꯗꯗꯥꯗꯨꯃ ꯌꯥꯎ ꯌꯥꯎꯗꯣꯏꯖꯥꯠꯂꯥ
ꯌꯥꯎꯕ ꯌꯥꯏ
ꯑꯍꯨꯝꯒꯨꯝ ꯄꯨꯊꯣꯛꯈꯤꯕꯅꯗꯤ ꯆꯥ ꯆꯠ ꯇꯤꯆꯥꯥꯅꯤꯍꯦ
ꯐꯁ-ꯍꯥꯥ-
ꯑꯍꯨꯝ ꯒꯨꯝ ꯄꯨꯊꯣꯛꯈꯤꯕꯅꯗꯤ ꯆꯞ ꯆꯥꯔꯣꯏꯗ꯭ꯔꯣ?
ꯑꯁ ꯌꯥꯝꯃꯟꯅꯤꯍꯦ ꯐꯕ ꯄꯣꯠ ꯅꯠꯇꯦ ꯃꯤ ꯈꯪꯗꯦꯗ ꯑꯗꯨꯏꯕꯨꯗꯤ ꯕꯤꯍꯥꯔ ꯗꯗ ꯗꯥꯅꯦ ꯃꯅꯥꯎ ꯄꯥꯗꯨꯅꯦ ꯑꯩꯅꯦ ꯑꯩꯈꯣꯏ ꯑꯍꯨꯝ ꯂꯤꯛꯂꯤ ꯑꯍꯨꯝ ꯊꯛꯏ ꯎꯝ ꯍꯝ-ꯍꯝ-ꯍꯝ-
ꯃꯅꯥꯎ ꯄꯥ ꯆꯥꯎ ꯊꯣꯏꯗꯕꯗꯨꯔꯥ
ꯍꯣꯏ ꯗꯥꯏꯔꯦꯛ ꯔꯦꯠ ꯂꯦꯚꯦꯜ ꯑꯍꯨꯝꯅꯤ ꯊꯛꯇꯠꯂꯤꯖꯦ ꯅꯥꯕ ꯕꯤꯔꯥꯅꯤ ꯑꯁ ꯑꯦ ꯀꯩꯅꯣꯅ ꯏꯔꯣꯏꯅ ꯃꯌꯨꯝꯗ ꯌꯣꯟꯅꯤꯅ ꯄꯨꯊꯣꯔꯛꯄꯖꯦ ꯑꯩꯅ ꯑꯃ ꯑꯃ ꯊꯛꯇꯣꯛ ꯁꯍ-ꯑꯑ ꯆꯥꯎ ꯍꯦꯟꯗꯕ ꯖꯤꯕꯗꯨꯅ ꯑꯅꯤ ꯄꯨꯔ ꯂꯥꯛꯄ ꯑꯅꯤ ꯑꯅꯤꯗꯨ ꯊꯛꯑꯦ- ꯑꯗꯨꯒ ꯑꯣꯛꯇꯦꯅ ꯏꯔꯣꯏ ꯑꯗꯩ ꯑꯃꯃꯨꯛ ꯂꯧꯔꯦ ꯄꯤꯅꯤꯡꯗꯦ ꯃꯥꯥꯖꯦ ꯑꯩꯅ ꯄꯤꯔꯛꯑꯣꯗꯤ ꯄꯤꯔꯛꯑꯣ ꯑꯃ ꯀꯣꯛ ꯄꯤꯔꯛꯑꯣ ꯍꯍ
ꯏꯁ ꯏꯔꯣꯏꯅ ꯁꯥꯎꯕꯁꯤꯗꯤ ꯍꯧꯖꯤꯛꯐꯥꯎ ꯉꯥꯡꯉ ꯂꯩꯕꯅꯤ ꯉꯣ ꯑꯗꯣ
ꯀꯩꯒꯦ
ꯇꯣꯛ ꯊꯛꯇꯣꯛꯑꯦ ꯍꯥꯏꯕꯩ ꯍꯧꯖꯤꯛꯐꯥꯎ ꯁꯥꯎ ꯁꯥꯎꯔꯥ ꯂꯩꯕꯅꯤ
ꯑꯁ-ꯂꯩꯕꯤꯕꯖꯨ ꯅꯠꯇ
ꯃꯣꯏ ꯑꯍ--ꯃꯣꯏꯗꯤ ꯑꯝꯇ ꯆꯪꯉꯔꯣꯏꯅ ꯄꯨꯁꯤꯜꯂꯒ
ꯁꯤꯌꯥ ꯍꯤ-ꯍꯤ-ꯍꯤ-
ꯌꯥꯝ ꯀꯩꯅꯣ ꯉꯥꯛꯇ ꯇꯅꯦꯃꯦ ꯌꯥꯏꯌꯦ ꯃꯥꯅ
ꯁꯥ ꯁꯥꯊꯤꯕ
ꯁꯥꯊꯤꯕ ꯉꯥꯛꯇꯅꯤ ꯃꯣꯏ ꯔꯦꯟꯇ ꯆꯪꯉꯔꯣꯏ ꯍꯥꯏꯔꯦ
ꯁꯤ ꯀꯅꯥꯝ ꯂꯩꯇ꯭ꯔꯦ ꯍꯧꯖꯤꯛꯇꯤ ꯏꯕꯨꯡꯉꯣ ꯑꯗꯨꯃꯥꯏ ꯇꯧꯅꯕ ꯑꯩꯗꯪ ꯉꯥꯏꯔꯦ ꯑꯩꯁꯨ ꯏꯊꯟꯇꯗꯤ ꯀꯩꯁꯨ ꯇꯧꯗꯦ ꯁꯨꯝ ꯆꯥꯅꯕ ꯈꯔ ꯄꯨꯟꯈ꯭ꯔꯀꯥꯟꯗ ꯋꯥꯠ ꯅꯩꯕꯩ ꯋꯥꯅꯤ
ꯑꯗꯨꯁꯨ ꯌꯥꯏꯌꯦ ꯏꯇꯥꯎ ꯅꯠꯇꯦ ꯑꯗꯣ ꯑꯩꯅ ꯍꯥꯏꯗꯤ ꯌꯨꯝꯗꯣ ꯁꯨꯃꯥꯏꯅ ꯇꯧꯔꯁꯦ ꯌꯥꯝ ꯇꯥꯡꯕ ꯂꯩꯇ꯭ꯔꯒꯁꯨ ꯍꯥꯏꯗꯤ ꯆꯃꯥꯄꯟ ꯆꯅꯤꯄꯥꯟ ꯆꯃꯥꯄꯟ ꯄꯤꯕ
ꯍꯣꯏꯃꯤ
ꯆꯅꯤꯄꯥꯜ ꯆꯥꯄꯄꯟ ꯄꯤꯕ ꯑꯅꯤ ꯑꯃ ꯌꯥꯎꯔꯁꯦ ꯑꯗꯨꯒ ꯈꯤꯇꯪ ꯃꯃꯟ ꯍꯥꯏꯒꯠꯄ ꯑꯃꯒ
ꯑꯗꯨ ꯄꯩꯁꯥꯗꯨ ꯃꯣꯏꯅ ꯈꯔ ꯀꯩꯅꯣ ꯇꯧꯗ꯭ꯔꯗꯤ ꯂꯩꯔꯣꯏꯌꯦ
ꯄꯩꯁꯥꯗꯣ ꯃꯣꯏꯗ ꯈ-ꯈ ꯄꯨꯊꯣꯂꯛꯑꯣ ꯍꯥꯏꯔ ꯂꯣꯏꯔꯦ ꯀꯩꯅꯣ
ꯑꯗꯨꯔꯒ ꯃꯈꯜ ꯑꯃ-ꯑꯅꯤ ꯄꯨꯊꯣꯛꯈꯤꯕ
ꯅꯪ-ꯅꯪ-ꯅꯪ ꯑꯃꯒꯨꯝ ꯕꯗꯤ ꯊꯣꯡ ꯉꯝꯃꯣꯏꯗ꯭ꯔꯣ
ꯔꯦꯗ ꯂꯦꯕꯦꯜ ꯑꯝ ꯂꯩꯁꯜꯂꯕ
ꯅꯠꯇꯦ ꯅꯪ ꯂꯤꯁꯤꯡ ꯑꯃꯒꯨꯝꯕ ꯄꯨ- ꯄꯨꯊꯣꯛ ꯉꯝꯃꯣꯏꯗ꯭ꯔ ꯑꯩ ꯑꯃ ꯄꯨꯊꯣꯔꯛꯑꯒꯦ ꯅꯪ ꯑꯃ ꯄꯨ ꯊꯣꯛꯂꯛꯑꯣ ꯑꯗꯨꯑꯣꯏ ꯇꯥꯔꯗꯤ ꯁꯦ ꯕ꯭ꯂꯦꯛꯇꯣ-ꯕ꯭ꯂꯦꯛ ꯂꯦꯚꯦꯜꯗꯣ ꯑꯃ ꯂꯧꯔꯁꯦ
ꯏꯁ ꯑꯗꯨꯗꯤ ꯑꯗꯨꯗ ꯂꯣꯏ ꯆꯪꯒ꯭ꯔꯅꯤꯌꯦ
ꯀꯅꯣ ꯏꯕꯥꯅꯤ ꯑꯃꯃꯝ ꯄꯨꯊꯣꯛꯑꯗꯤ ꯂꯤꯁꯤꯡ ꯑꯅꯤ ꯇꯥꯔꯦ ꯑꯅꯤꯒ ꯆꯅꯤ ꯆꯍꯨꯝ ꯈꯛꯇꯅꯤ ꯄꯤꯔꯨꯕ
ꯑꯗꯣ ꯑꯩꯅ ꯍꯥꯏꯗꯤ ꯑꯃꯈꯛ ꯇꯥꯔꯦ ꯑꯗꯨꯗ ꯂꯣꯏ ꯆ- ꯆꯪꯒ꯭ꯔꯦ ꯍꯥꯏꯕ ꯄꯩꯁꯥꯗꯣ
ꯑꯦ ꯃꯣꯏ ꯑꯇꯩ ꯄꯨꯊꯣꯛꯍꯟꯗꯣꯏꯅꯤ ꯀꯩꯅꯣ ꯈꯔ-ꯈꯔ ꯄꯨꯊꯣꯛꯑꯣ ꯍꯥꯏꯔꯒ ꯃꯣꯏ ꯈꯔ-ꯈꯔ ꯄꯨꯊꯣꯔꯛꯄꯗꯨꯅ ꯑ-ꯑꯪ ꯑꯇꯣꯞꯄ ꯈꯔ ꯂꯩꯒ꯭ꯔ ꯂꯣꯏꯔꯦ ꯑꯇꯣꯞꯄ ꯑꯅꯤ ꯑꯨꯝ ꯂꯩꯔ ꯂꯣꯏꯔꯦ ꯍꯥꯏꯗꯤ ꯌꯨꯝꯗꯗꯤ ꯑꯗꯨꯝ ꯃꯃꯜ ꯇꯥꯡꯉꯤ ꯉꯥꯛꯇꯅꯤ ꯄꯨꯂꯞ
ꯇꯥꯡꯕꯅꯤ
ꯔꯦꯠ ꯂꯦꯚꯦꯜ ꯂꯩꯔꯖꯨ ꯌꯥꯏ ꯑꯗꯒꯤ ꯔꯦꯠ ꯂꯦꯚꯦꯜ ꯅꯠꯇ꯭ꯔꯖꯨ ꯑꯁꯦ ꯃꯌꯥꯝ ꯂꯩꯔꯦ ꯕꯤꯕꯤ ꯀꯩꯅꯣꯗꯣ ꯑꯥ ꯒꯣꯜ
ꯑꯗ-ꯑꯗ ꯍꯧꯖꯤꯛꯀꯥꯟꯗꯤ ꯃꯃꯜꯁꯦ ꯌꯥꯝ ꯀꯟꯅꯗꯤ ꯈꯦꯠꯅꯗ꯭ꯔꯕꯅꯤ ꯌꯨꯝꯒꯁꯨ ꯌꯨꯝꯗꯖꯨ ꯌꯥꯝ ꯌꯣꯜꯂꯕꯅꯦꯕ
ꯎꯨꯝ ꯑꯗꯨꯕꯨꯗꯤ ꯌꯥꯝ ꯈꯦꯠꯅꯗ꯭ꯔꯕꯅꯤ ꯔꯤꯒꯦꯜꯂꯥꯏꯁ ꯑꯣꯏꯔꯝꯃꯤꯅꯀꯣ
ꯑꯥ ꯑꯗꯨ ꯑꯣꯏꯖꯨ ꯁꯨꯝ ꯁꯤꯗꯩ ꯄꯨꯊꯣꯛꯈꯤ ꯄꯨꯔꯛꯑꯦꯒ ꯍꯥꯏꯕꯗꯣ
ꯎꯨꯝ ꯃꯣꯏꯁꯨ ꯍꯔꯥꯎꯏꯗꯅ ꯍꯔꯥꯎ-ꯍꯔꯥꯎ ꯂꯧ ꯂꯥꯛꯏꯗꯅ
ꯍꯔꯥꯎꯕꯅꯦꯕ-ꯁꯍ ꯌꯦꯡꯁꯦ ꯈꯟꯅꯁꯦ ꯇꯧꯁꯦ ꯁꯤꯅ ꯐꯩ ꯍꯥꯏꯕꯗꯣ ꯈꯟꯅꯔ ꯇꯧꯔ ꯂꯣꯏꯔꯦ ꯀꯩꯗꯧꯔꯒꯦ
ꯎꯨꯝ ꯇꯧꯔꯁꯤ
ꯁꯍ ꯑꯩ ꯍꯡꯆꯤꯠꯁꯨ ꯑꯃꯨꯛ ꯑꯦꯛꯖꯥꯝ ꯂꯩ ꯇꯧꯔꯤꯁꯦ ꯑꯃꯐꯥꯎ ꯄꯥꯗ꯭ꯔꯤ ꯄꯥꯗ꯭ꯣꯏꯅꯤ
ꯑꯩ ꯆꯤꯝꯕꯥꯁꯦ ꯅꯣꯡꯃ-ꯅꯣꯡꯃꯒꯤ ꯆꯥꯎꯈꯠꯂꯛꯑꯦꯉꯣ
ꯁꯤꯝꯕꯥꯜ ꯆꯥꯎ ꯅꯇꯦ ꯑꯩꯅ ꯑꯃꯨꯛ ꯀꯟꯅ ꯆꯤꯟ ꯆꯦꯈꯥꯏꯔꯦ ꯀꯃꯥꯏꯟ ꯇꯧꯔꯤꯅꯣ ꯈꯪꯗꯦ
ꯆꯦꯈꯥꯏꯁꯨ ꯆꯦꯈꯥꯏ ꯆꯧꯎꯁꯨ ꯆꯥꯎꯈꯠꯂꯦ ꯑꯩꯁꯦ
ꯐꯖ ꯊꯣꯛꯂꯛꯄꯩꯅꯦ ꯑꯗꯨꯗꯤ
ꯍꯥꯥ
ꯁꯍ- ꯐꯖꯥ ꯊꯣꯛꯂꯛꯄꯩꯅꯦꯕ ꯅꯨꯄꯤꯁꯦ ꯈꯔ ꯐꯖꯔꯛꯄꯗ ꯃꯆꯤꯟ ꯂꯣꯏ ꯆꯥꯎꯒꯟꯕꯅꯤ ꯌꯣ
ꯑꯁꯦꯡ ꯑꯗꯨꯕꯨꯗꯤ ꯆꯨꯝꯃꯤ
ꯑꯗꯨ ꯐꯖ ꯊꯣꯂꯛꯄꯩꯅꯦ ꯆꯤꯟ ꯆꯥꯛꯈꯠꯂꯛꯄ ꯍꯥꯏꯁꯤ ꯀꯩꯝ ꯅꯠꯇꯦ ꯐꯕꯨ ꯐꯖ ꯊꯣꯔꯛꯑꯕ ꯆꯤꯟ ꯆꯥꯎꯊꯣꯔꯛꯑꯗꯣꯅꯤ
ꯎꯨꯝ
ꯁꯤꯅꯗꯤ ꯁꯣꯏꯗ꯭ꯔꯕꯅꯤꯍꯦ
ꯑꯩ ꯌꯥꯁꯦ ꯁꯦꯝꯗ ꯌꯥꯔꯔꯣꯏ ꯕꯥꯏ ꯌꯥꯖꯦ ꯌꯥꯝ ꯂꯣꯟꯖꯤꯟꯅꯔꯛꯑꯦ
ꯁꯍ- ꯌꯥꯒꯤꯕꯨ ꯀꯔꯤꯝ ꯈꯟꯗꯦ ꯁꯍ- ꯄꯩꯁꯥ ꯄꯥꯏꯔ ꯂꯣꯏꯔꯦ ꯌꯥꯒꯗꯤ ꯂꯣꯟꯖꯟꯅꯔ ꯍꯧꯒꯦ ꯍꯧꯖꯅꯨ
ꯃꯤ ꯁꯨꯁꯥꯟ ꯁꯤꯡ ꯔꯥꯖꯄꯨꯠ ꯄꯧ ꯃꯌꯥ ꯂꯣꯟꯖꯤꯟꯅꯩꯗꯨꯗꯤ ꯃꯤꯔꯥꯕꯥꯏꯕꯧ ꯃꯌꯥ ꯆꯣꯡꯊꯣꯛꯑ ꯂꯩꯗꯨꯗꯤ
ꯑꯗꯨ
ꯃꯤꯔꯥꯕꯥꯏꯕꯧ ꯃꯌꯥ ꯆꯣꯡꯊꯣꯛꯏꯗꯨꯗꯤ ꯅꯠꯇ꯭ꯔꯣ ꯚꯥꯏ
ꯑꯁ ꯈꯪꯗꯦꯗ ꯇꯧꯔꯤꯖꯦ ꯑꯩꯒꯤꯕꯨ ꯄꯩꯁꯥ ꯄꯥꯏꯔꯗꯤ ꯌꯥꯔꯦ ꯑꯩꯒꯤꯕꯨ ꯄꯩꯁꯥ ꯄꯥꯏꯔꯗꯤ ꯌꯥꯔꯦ ꯐꯅ ꯂꯥꯏꯔꯖꯨ ꯂꯩꯇ꯭ꯔꯖꯨ ꯂꯧꯔꯣꯏꯍꯦ ꯃꯥꯗꯤ
ꯐꯅ ꯂꯥꯏꯔ ꯂꯩ ꯍꯥꯏꯗꯤ ꯋꯥꯔꯛꯑꯁꯨ ꯅꯨꯄꯤ ꯃꯁꯛ ꯐꯖꯕꯁꯤ ꯋꯥꯈꯜ ꯅꯨꯡꯉꯥꯏꯕꯅꯦꯕ
ꯃꯥꯅꯦ ꯑꯩ ꯑꯁ ꯅꯨꯄꯤ ꯐꯖꯕꯗꯤ ꯗꯤ ꯂꯧꯅꯤꯍꯦ
ꯊꯕꯛꯀ ꯋꯥꯅ ꯁꯨꯔꯨꯔꯒ ꯑꯩꯈꯣꯏ ꯁꯠ ꯆꯪꯉꯀꯥꯟꯗ ꯑꯩꯈꯣꯏꯒꯤ ꯅꯨꯄꯤꯅ ꯒ ꯇꯥꯃꯣ ꯆꯥꯛꯁꯤꯗ ꯂꯩꯔꯦ ꯒꯥꯅ ꯍꯥ
ꯐꯖꯕ ꯊꯣꯠ ꯊꯣꯠ ꯂꯥꯎꯕ ꯃꯈꯨꯠꯇꯨꯅ ꯐꯠ ꯑꯁ ꯁꯦ ꯅꯪ ꯏꯜꯂꯛꯑꯣꯒ ꯍꯥꯏꯔꯒ ꯆꯥꯛ ꯃꯤꯔꯥꯕꯥꯏ ꯃꯈꯨꯠꯇꯨꯅ ꯏꯜꯂ ꯆꯥꯅꯤꯡꯕꯒꯥꯌꯦ ꯀꯤꯟꯅ ꯊꯤꯟꯖꯜꯂꯨꯗꯅ ꯑꯃꯨꯛ ꯐꯨꯗꯠꯅꯅꯤ
ꯍꯥ ꯍꯥ ꯍꯥ ꯍꯤꯛ ꯇꯥꯃꯣꯁꯤꯗ ꯂꯩꯔꯦ ꯆꯥꯛ ꯁꯤꯗ ꯂꯩꯔꯦ ꯒꯥ ꯍꯥꯥ
ꯄꯨꯔꯥꯕꯨ ꯑꯃꯨꯛ ꯐꯨꯅꯅꯦꯕ ꯑꯗꯨꯅ ꯑꯩ ꯉꯝꯃꯣꯏ ꯐꯖꯕꯤ
ꯃꯁꯛꯇꯨ ꯑꯩꯈꯣꯏ ꯆꯥꯛꯇꯨ ꯁꯠ ꯆꯪꯗꯧ ꯃꯥꯟꯗ꯭ꯔꯣ ꯍꯥꯏꯗꯤ ꯃꯁꯛꯀꯥꯡ ꯅꯨꯡꯁꯤꯔꯗꯤ ꯁꯛ ꯆꯥꯛ ꯍꯥꯏꯗꯤ ꯑꯩꯅ ꯆꯥꯔꯤ ꯀꯥꯟ ꯃꯥꯡꯅꯒꯥꯡ ꯁꯪꯕꯤꯔꯒ
ꯍꯦꯛ ꯌꯦꯡꯕꯗꯀꯣ ꯏꯟꯖꯥꯡꯖꯦ ꯏꯟꯖꯥꯡ ꯊꯣꯡꯉꯝꯗ꯭ꯔꯕꯧꯇꯥ ꯑꯗꯨꯝ ꯌꯦꯟ ꯊꯣꯡꯕ ꯇꯣꯠꯄꯗꯧꯅ ꯍꯥꯎꯕꯤ
ꯍꯣꯏꯌꯦ ꯇꯥꯃꯣ ꯉꯁꯤꯗꯤ ꯀꯦꯝ ꯂꯩꯇ꯭ꯔꯦ ꯌꯨꯝ ꯆꯥꯅ ꯊꯣꯡꯅꯕ ꯀꯔꯤꯝ ꯊꯣꯡꯅꯕ ꯀꯩꯝ ꯂꯩꯇ꯭ꯔꯦ ꯑꯗꯨꯅ ꯁꯤ ꯁꯤ ꯑꯣꯏꯅ ꯆꯥꯕꯤꯔꯣꯅ
ꯊꯨꯝ ꯈꯔ ꯄꯨꯊꯣꯛꯂꯛꯑꯁꯨ ꯍꯥ ꯉꯥꯔꯤ ꯈꯤꯇꯪ ꯄꯨꯊꯣꯛꯂꯛꯑꯁꯨ-
ꯃꯥꯅꯦ ꯃꯥꯅꯦ ꯅꯪ ꯀꯩꯅꯣ ꯑꯩꯒꯤ ꯅꯝ ꯕꯔꯖꯤꯗꯩ ꯃꯁꯤꯡ ꯀꯌꯥ ꯋꯥꯠꯂꯤ
ꯁꯤ ꯅꯝꯕꯔꯖꯤꯗ ꯑꯅꯤ
ꯑꯅꯤ-
ꯀ ꯑꯃꯒ ꯇꯧꯔ ꯂꯣꯏꯔꯦ
ꯑꯠꯁꯥ ꯑꯠꯁꯥ ꯑꯩꯖꯨ
ꯑꯗꯨ ꯂꯣꯏꯖꯤꯜꯂ ꯂꯣꯏꯖꯤꯜꯂꯖꯤ ꯍꯥꯏꯕ꯭ꯔꯥ
ꯏꯟꯖꯥꯡ ꯊꯣꯡꯗꯣꯛꯎꯒꯦ ꯑꯗꯨꯒ ꯍꯌꯦꯡꯂ ꯀꯩꯅꯣ ꯑꯃꯨꯛ ꯌꯦꯡꯉꯁꯦ
ꯑꯣꯀꯦ ꯑꯣꯀꯦ ꯑꯗꯨ ꯁꯤ ꯇꯧ ꯂꯣꯏꯔ ꯑꯃ ꯇꯧꯔꯒ ꯂꯣꯏꯔꯁꯤꯀꯣ
ꯑꯣ ꯑꯩ
ꯑꯣꯀꯦ ꯊꯝꯃꯒꯦꯀꯣ
ꯂꯩꯔꯛꯄꯅꯦ ꯍꯣꯏ ꯍꯣꯏ